ꯇꯥꯔꯦ ꯇꯥꯏ
ꯑꯣ ꯑꯩꯒꯤꯅꯦꯋꯥꯛꯁꯦ ꯏꯅꯨꯡ ꯅꯨꯡꯉꯥꯏꯇꯦꯅꯦ ꯑꯗꯨꯒꯤꯅꯦꯅꯦ
ꯎꯝ ꯀꯩꯅꯣ ꯇꯧꯕꯩ ꯑꯣꯏꯔꯝꯒꯅꯤ ꯅꯣꯡ ꯃꯪꯕ ꯈꯣꯠꯄ ꯂꯩꯕꯗꯣ ꯑꯗꯨ ꯑꯣꯏꯔꯝꯒꯅꯤ
ꯎꯝ ꯀꯩꯏꯟꯖꯡ ꯆꯥꯔꯒꯦ
ꯑꯁꯤꯁꯦ ꯏꯔꯣꯜ ꯂꯩ
ꯑꯣ
ꯅꯣꯏꯗꯤ
ꯑꯩꯈꯣꯏꯒꯤꯗꯤ ꯀꯩꯅꯣ ꯆꯥꯔꯦ ꯑꯥ ꯆꯥꯝꯊꯣꯛ ꯆꯥꯔꯦ
ꯆꯝꯊꯣꯡ ꯑꯣꯏꯅ ꯆꯝ ꯊꯣꯡ ꯆꯥꯕꯅꯕꯨ ꯐꯔꯝꯅꯦꯗ ꯍꯧꯖꯤꯛ
ꯍꯣꯏꯠ ꯁꯥꯕꯅꯤꯅꯀꯣ
ꯎꯝ ꯊꯥꯎ ꯀꯩꯀꯩꯁꯦ ꯌꯥꯝ ꯀꯟꯅ ꯆꯥꯕꯁꯨ ꯆꯥꯅꯤꯡꯕ ꯑꯣꯏꯗ꯭ꯔꯦ ꯍꯧꯖꯤꯛ ꯊꯥꯎ ꯌꯥꯝ ꯆꯥꯕꯁꯨ ꯐꯕ ꯅꯠꯇꯦ
ꯑꯣ ꯀꯥꯡꯗꯤ ꯀꯣꯏꯕꯒ ꯆꯠꯂꯣꯏꯗ꯭ꯔꯣ ꯎꯝ
ꯀꯥꯡꯁꯤ ꯑꯗꯨꯝ ꯐꯃꯨꯡꯗ ꯑꯗꯨꯝ ꯂꯣꯏꯁꯤꯟꯗꯣꯔꯦ
ꯑꯣ ꯑꯗꯨꯗꯤ ꯏꯃꯥꯟꯅꯕꯅꯤꯅꯦ
ꯏꯃꯥꯟꯅꯕꯤ
ꯎꯝ ꯑꯩꯈꯣꯏꯁꯨ ꯀꯣꯏꯕ ꯆꯠꯇꯦꯕ
ꯑꯥ ꯑꯗꯨꯝ ꯍꯥꯏꯗꯤ ꯃꯄꯥꯟ ꯍꯥꯏꯐꯇꯪ ꯊꯣꯛꯎꯔꯒ ꯈꯦꯁꯤꯔꯤ ꯀꯩꯀꯩ ꯌꯣꯟ ꯑꯗꯨ ꯌꯦꯡꯉꯨꯔꯅꯤ ꯌꯣꯜꯂꯝꯃꯦ ꯂꯩꯕꯤꯔꯅꯤ ꯌꯣꯜꯂꯝꯗ꯭ꯔꯦ ꯑꯗꯨꯝ ꯍꯥꯏꯐꯦꯠ ꯊꯣꯛꯎꯔꯒ ꯑꯗꯨꯝ ꯈꯟꯕꯤꯔꯛꯑꯅꯤ
ꯑ ꯑꯩꯈꯣꯏ ꯏꯃꯥꯟꯅꯕꯤꯒ ꯍꯧꯔꯒ ꯆꯥꯅꯁꯦꯅ ꯍꯥꯏꯅꯔꯤꯅꯦ ꯀꯥꯡꯗ ꯈꯦꯆ꯭ꯔꯤ
ꯑꯦꯁꯤ ꯍꯧꯔ ꯆꯥꯕ ꯌꯥꯏ ꯆꯥ ꯍꯥꯏꯗꯤ ꯑꯥ ꯆꯠꯂ ꯆꯥꯗ꯭ꯔꯁ
ꯍꯣꯏ ꯑꯗꯨꯃꯥꯏꯅ ꯍꯧꯔꯒ ꯁꯤꯡꯖꯨ ꯐꯖꯅ ꯁꯨꯔꯅꯤ ꯀꯥꯡꯉꯧ ꯑꯃ ꯐꯖꯅ ꯉꯧꯕꯤꯔꯅꯤ
ꯎꯝ
ꯑꯗꯒꯤ ꯌꯦꯟ ꯑꯃꯐꯠ ꯀꯪꯅ ꯉꯧꯕꯤꯔꯒ
ꯃꯥꯅꯤ
ꯆꯥ ꯍꯥꯎꯅ ꯆꯥꯗꯔꯒ ꯂꯣꯏꯔꯦ
ꯄꯀꯣꯔꯥꯗꯣꯃ ꯐꯖꯅ ꯊꯣꯡꯉꯒ
ꯍꯣꯏ ꯑꯗꯨꯗꯤ ꯍꯥꯞꯄꯔꯣꯏ ꯌꯥꯝ ꯀꯟꯅ ꯆꯥꯅꯤꯡꯕ ꯑꯣꯏꯗꯦ
ꯈꯔꯗꯤ ꯍꯥꯞꯆꯤꯟꯕ ꯆꯞ ꯆꯥꯕꯅꯤ
ꯉꯥ ꯍꯣ ꯍꯣꯏ ꯀꯩꯅꯣꯒꯤ ꯁꯤꯡꯖꯨꯒꯤ ꯁꯤꯡꯖꯨꯒꯤꯌꯦ ꯈꯦꯆꯨꯒꯤꯕꯨꯗꯤ ꯆꯥꯟꯅꯕ ꯌꯥꯝꯅ ꯀꯣ
ꯎꯝ ꯑꯗꯨꯗꯒꯤꯗꯤ ꯀꯩꯅꯣꯗꯣ ꯑ ꯎꯠꯇꯤꯗꯣ
ꯑꯥꯎ ꯑꯥꯎ
ꯎꯇꯤꯁꯦ ꯑꯁꯪꯕ ꯆꯥꯟꯅꯕꯁꯨ ꯌꯥꯎꯅ ꯃꯥꯜꯂꯦ
ꯑ ꯑꯗꯣ ꯎꯁꯣꯏ ꯑ ꯎ ꯎꯁꯣꯏ ꯎꯇꯤ ꯒꯅꯗꯤ ꯍꯦꯟꯅ ꯆꯥꯅꯕ ꯃꯥꯜꯂꯦ ꯈꯦꯆꯔꯤꯒꯗꯤꯀꯣ꯫
ꯁꯤꯗꯗꯤ ꯎꯁꯣꯏ ꯄꯤꯌꯦ ꯆꯥꯅꯩꯗ ꯑꯗꯨꯝ꯫
ꯍꯥꯏꯗꯤ ꯎꯠꯇꯤ ꯑꯁꯪꯕꯗꯨꯁꯨ ꯑꯗꯨꯒꯤꯁꯨ ꯃꯍꯥꯎ ꯑꯃ ꯂꯩ ꯃꯥꯜꯂꯦꯕ꯫
ꯍꯣ ꯍꯣ ꯍꯣꯏ꯫
ꯑꯗꯨꯏ ꯃꯍꯥꯎꯒꯗꯨ ꯍꯥꯎꯋꯦꯅ ꯍꯥꯏꯅꯩ꯫
ꯎꯝ꯫
ꯇꯤ ꯑꯁꯪꯕꯁꯦ ꯊꯣꯡꯕ ꯄꯥꯛꯅ ꯍꯩꯅꯗ꯭ꯔꯦ꯫
ꯑꯥ ꯑꯩꯈꯣꯏꯗꯤ ꯑꯩꯈꯣꯏ ꯃꯥꯗꯣ ꯃꯔꯛ ꯃꯔꯛꯛꯇ ꯊꯣꯡꯉꯦ꯫
ꯍꯧꯖꯤꯛꯀꯥꯟ ꯑꯍꯟꯁꯤꯡꯅ ꯍꯥꯏꯔꯤ ꯅꯨꯄꯤꯗꯁꯨ ꯃꯉꯥꯏꯔꯦ꯫ ꯅꯨꯄꯤ ꯂꯧ ꯍꯥꯏꯔꯗꯤ ꯎꯇꯤ ꯑꯁꯪꯕ ꯊꯣꯡꯕ ꯍꯩꯔꯗꯤ ꯂꯧꯔꯣ ꯀꯥꯏ ꯍꯥꯏꯅꯔꯤꯅꯤ꯫
ꯎꯝ꯫ ꯕꯨꯗꯤ ꯑꯗꯨꯝ ꯍꯩꯗ꯫
ꯍꯥꯏꯗꯤ ꯎꯇꯤ ꯑꯁꯪꯕꯁꯦ ꯊꯥꯏꯅꯩꯒꯤ ꯃꯇꯝꯗꯅ ꯌꯥꯝ ꯄꯥꯛ ꯆꯥꯅꯔꯝꯕꯅꯤꯅ ꯍꯧꯖꯤꯛꯇꯤ ꯎꯈꯤꯗ꯭ꯔꯦꯕ꯫
ꯍꯣꯏ ꯍꯣꯏ ꯑꯗꯣ ꯎꯇꯤꯁꯦꯀꯣ ꯑꯩꯈꯣꯏꯒꯤ ꯍꯞꯇꯥ ꯑꯃꯒꯤ ꯃꯅꯨꯡꯗ ꯑꯃꯨꯔꯛꯀꯗꯤ ꯆꯥꯎ ꯍꯥꯏꯗꯤ ꯑꯩꯈꯣꯏꯒꯤ ꯁꯣꯗꯕꯥꯏꯒꯞꯇꯣ ꯑꯗꯨꯅ ꯑꯗꯣ ꯐꯩ ꯈꯣꯠꯂꯦ ꯍꯥꯏꯗꯤ ꯌꯥꯝ ꯇꯣꯏꯅ ꯆꯥꯥꯁꯟꯕꯁꯨ ꯑꯃꯨꯛ ꯐꯠꯇꯦꯗꯅꯀꯣ꯫
ꯃꯥꯅꯤ꯫
ꯑꯗꯣ ꯍꯞꯇꯥꯒꯤ ꯃꯅꯨꯡꯗ ꯃꯨꯔꯛꯀꯨꯝꯕꯗꯤ ꯆꯥꯎ ꯀꯥꯏꯅ ꯍꯥꯏꯅꯕꯅꯦ꯫
ꯍꯥꯏꯅꯔꯤꯗꯨꯗꯤ ꯃꯤ ꯎꯇꯤ ꯆꯥꯕ ꯂꯣꯏꯔ ꯐꯖꯅ ꯇꯨꯝꯃꯒꯦ ꯀꯥꯏ꯫
ꯃꯥꯏꯖꯦ ꯁꯣꯗꯕꯩꯀꯞꯀ ꯌꯥꯎꯔꯕꯣ꯫
ꯑꯩꯈꯣꯏ ꯑꯩꯈꯣꯏ ꯑꯥ ꯍꯥꯏꯔꯣ ꯍꯥꯏꯔꯣꯛ꯫
ꯍꯥꯏꯗꯤ ꯆꯨꯝꯁꯨ ꯆꯨꯝꯃꯦꯕ꯫
ꯎꯝ꯫
ꯎꯇꯤ ꯆꯥꯥꯁꯜꯂꯨꯨꯕꯁꯤ ꯇꯨꯝꯅꯤꯡꯉꯦꯕ꯫
ꯎꯝ ꯍꯣꯏ ꯇꯨꯝꯅꯤꯡꯕꯅꯤ ꯑꯗꯨꯕꯨꯗꯤ꯫ ꯑꯗꯨ ꯑꯩꯗꯣ ꯎꯇꯤꯖꯦ ꯆꯥꯛꯀ ꯆꯥꯕꯁꯦ ꯌꯥꯝ ꯀꯟꯅ ꯍꯩꯅꯗꯦ ꯍꯥꯏꯗꯤ ꯃꯉꯣꯟꯗ ꯆꯥꯛꯁꯨ ꯌꯥꯎꯕꯅꯤꯅꯀꯣ꯫ ꯎꯇꯤꯗꯣ ꯉꯥꯛꯇ ꯆꯥꯕꯅ ꯍꯥꯎꯏ꯫
ꯎꯇꯤ ꯈꯛꯇ ꯆꯥꯕꯗ ꯆꯥꯛ ꯌꯥꯎꯕꯒꯤꯅꯤ ꯔꯤꯁꯣ ꯍꯥꯏꯗꯤ ꯍꯥꯏꯅꯕꯒꯤ ꯋꯥꯅꯤ꯫
ꯎꯝ꯫
ꯌꯥꯝ ꯀꯥ ꯍꯦꯟꯅ ꯑꯩꯈꯣꯏꯒꯤ ꯆꯥꯕ ꯄꯥꯝꯖꯕ ꯀꯥꯡꯕꯨꯁꯤꯡꯅ ꯆꯥꯛꯀ ꯍꯥꯞꯄꯒ ꯆꯥꯕꯩ ꯋꯥꯅꯤ꯫
ꯍꯣꯏ꯫ ꯎꯇꯤꯗꯣ ꯉꯥꯛꯇ ꯆꯥꯕꯗꯣ꯫
ꯎꯝ꯫
ꯍꯥꯎꯅ ꯍꯦꯟꯅ ꯍꯥꯎ ꯑꯩꯈꯣꯏ ꯁꯣꯝꯗꯗꯤ ꯑꯃ ꯅꯪ ꯇꯥꯔꯕ ꯇꯥꯗ꯭ꯔꯦꯕ ꯈꯪꯗꯦ꯫ ꯁꯥꯔꯝ ꯆꯤꯡꯉꯥꯅ ꯑꯃ ꯑꯦꯐꯕꯤꯗꯒꯗꯤ ꯌꯥꯝꯅ ꯃꯤꯅ ꯊꯥꯒꯠꯅꯕꯅꯦ ꯑꯃꯥ ꯀꯤꯍꯣꯝ ꯆꯥꯕꯝ꯫ ꯀꯤꯍꯣꯝꯒꯤ ꯑꯥ ꯑꯥ ꯑꯗꯨ ꯑꯩꯈꯣꯏ ꯁꯤꯗꯩꯗꯤ ꯅꯛꯑꯦ꯫
ꯎꯝ ꯑꯥ ꯀꯩꯅꯣꯝ ꯃꯌꯥꯗ ꯑꯣꯏꯗꯣꯏ ꯅꯠꯇ꯭ꯔꯣ ꯋꯥꯏꯊꯧ ꯋꯥꯏꯊꯧ ꯃꯌꯥ ꯑꯣꯏꯗꯣ
ꯍꯣ ꯍꯣ ꯋꯥꯏꯊꯧꯗꯒꯤ ꯆꯪꯉꯛꯇꯣꯏꯅꯦ ꯋꯥꯏꯊꯧ ꯃꯌꯥꯒꯤꯗꯨꯗꯤ ꯉꯥꯔꯤꯌꯥꯟ ꯋꯥꯏꯊꯧ ꯋꯥꯏꯊꯧ ꯃꯌꯥ ꯅꯠꯇꯦ ꯁꯣꯝ ꯊꯧꯕꯥꯜ ꯂꯣꯝꯒꯤ ꯃꯅꯨꯡꯗ ꯑꯈꯣꯏꯒꯤ ꯍꯩꯔꯣꯛꯀ ꯂꯩꯕꯗꯣ
ꯑꯥ
ꯑꯗꯣꯝꯗ ꯑꯗꯨꯝ ꯁꯔꯝ ꯐꯥꯎꯔꯒ ꯆꯠꯂꯖꯨ ꯌꯥꯔꯦ ꯍꯩꯔꯣꯛꯇꯣ
ꯎꯝ
ꯑꯗꯨꯗ ꯀꯩꯅꯣ ꯇꯧꯋꯦ
ꯃꯤ ꯀꯥꯡꯗ ꯀꯥꯗꯤ ꯇ ꯃꯤ ꯑꯈꯣꯏꯗꯤ ꯄꯥꯛꯅ ꯆꯠꯇ꯭ꯔꯦ ꯑꯩ ꯑꯅꯤꯔꯛꯂ ꯀꯩꯅꯣꯝꯈꯛ ꯆꯠꯂꯦꯕꯀꯣ ꯀꯥꯡꯗ ꯃꯤ ꯆꯤꯟꯃꯟꯗꯅ ꯇ꯭ꯔꯥꯐꯤꯛ ꯖꯥꯝꯒ ꯊꯣꯛꯄꯖꯥꯠꯅꯤ
ꯃꯣꯏ ꯐꯖꯅꯒ ꯁꯦꯝꯃ ꯊꯝꯃꯦ ꯍꯥꯏ
ꯍꯣ ꯍꯣꯏ ꯊꯝꯃꯦ ꯑꯗꯣ ꯃꯤꯗꯣ ꯆꯤꯟꯃꯟꯕꯩ ꯍꯧꯖꯤꯛꯇꯤ ꯎꯝ
ꯆꯤꯡꯗꯣ ꯌꯥꯝ ꯐꯖꯅ ꯀꯣꯛꯊꯣꯛꯑꯒ ꯃꯆꯤ ꯃꯆꯤ ꯍꯧꯔꯤꯕ ꯖꯒꯥ ꯎꯒ ꯊꯥ ꯃꯥꯂꯦ ꯎ ꯑꯃ ꯇꯤꯛꯀꯤ ꯎꯗꯣ
ꯑꯧ ꯑꯧ ꯍꯧꯖꯤꯛꯇꯤꯀꯣ ꯍꯥꯏ ꯗꯩ ꯀꯣꯏꯕꯁꯦ ꯂꯩꯁꯥꯕꯤ ꯃꯆꯥꯒꯥꯖꯦ ꯈꯣꯏ ꯄꯡꯆꯠꯇ ꯆꯠꯅꯔꯝꯃꯦ ꯃꯤꯅ ꯃꯤꯠꯇ ꯆꯪꯒꯦ ꯇꯧꯋꯦ ꯍꯥꯏꯕ
ꯑꯗꯨꯗꯤ ꯆꯪꯕ ꯍꯧꯔꯕꯅꯦ ꯃꯤꯠꯇ
ꯅꯪꯅ ꯑꯗꯨꯃꯥꯏꯅ ꯃꯤ ꯃꯌꯥꯝ ꯇꯤꯟꯕ ꯃꯌꯥꯝ ꯌꯥꯝꯕꯁꯦ ꯆꯠꯄ ꯇꯜꯂꯦꯕ ꯑꯈꯣꯏꯗꯤ ꯆꯠꯀꯦ ꯍꯥꯏꯔꯒꯅ ꯑꯈꯣꯏꯒꯤ ꯀꯥꯡꯒꯨꯝꯕ ꯅꯠꯇꯕ ꯑꯝꯗꯀꯣ ꯅꯣꯡꯃ ꯐꯖꯅ ꯅꯛꯄꯅꯤꯅ ꯑꯈꯣꯏꯗꯤ ꯑꯗꯨꯃꯥꯏꯅ ꯑꯣꯏꯅ ꯀꯤꯍꯣꯝ ꯆꯥꯕ ꯑꯣꯏꯅ ꯆꯠꯂꯨꯕ
ꯆꯨꯝꯅ ꯍꯥꯏꯗꯤ ꯃꯤ ꯋꯥꯠꯅ ꯁꯨꯝ ꯆꯨꯝꯅ ꯐꯝꯃꯒ
ꯍꯣ ꯍꯣ ꯍꯣꯏ ꯑ ꯎꯝ ꯑꯗꯨꯁꯨ ꯄꯥꯛꯅ ꯆꯠꯇꯦꯗ ꯏꯅꯛ ꯅꯛꯄꯩ ꯋꯥꯅꯤ ꯃꯤꯅ ꯑꯇꯣꯞꯄ ꯂꯝꯗꯗꯤ ꯃꯌꯥꯝ ꯆꯥꯕ ꯂꯥꯑꯦ ꯑꯗꯨ ꯑꯩꯈꯣꯏꯗꯤ ꯌꯥꯝ ꯄꯥꯛꯅ ꯆꯠꯇꯦ ꯇꯜꯂꯦꯕ ꯑꯩꯉꯣꯟꯗꯩ ꯍꯧꯅ ꯇꯤꯟꯅꯩꯖꯤꯡꯖꯤꯖꯨ ꯑꯇꯟꯕꯃꯛꯇꯅꯤꯅ ꯆꯊꯣꯛ ꯈꯣꯊꯣꯛꯄꯖꯦ
ꯆꯠꯇ꯭ꯔ
ꯑ ꯍꯧꯖꯤꯛꯀꯥꯟꯗꯤ ꯂꯤꯔꯛꯑꯝꯅꯤ ꯍꯧꯔꯒ ꯂꯥꯏ ꯈꯣꯏꯔꯝꯕ ꯑꯣꯏꯅ ꯆꯠꯂꯦ
ꯂꯥꯏꯖꯦ ꯈꯪꯗꯦꯅꯦ ꯍꯧꯖꯤꯛꯀꯥꯟ ꯂꯩꯁꯥꯕꯤꯖꯤꯡꯖꯦ ꯂꯥꯏꯖꯦ ꯒꯣꯕꯤꯟꯗ ꯇꯦꯝꯄꯟ ꯍꯥꯏꯒꯗꯤ ꯂꯣꯏꯒ꯭ꯔꯦꯅꯦ
ꯈꯣꯏ ꯒꯣꯕꯤꯟꯗꯗꯗꯤ ꯑꯃꯨꯛꯈꯛ ꯆꯠꯄꯗ ꯉꯥꯏꯗꯤ ꯀꯩꯅꯣꯗ ꯃꯥꯔꯖꯤꯡꯖꯦ ꯁꯤꯁꯦ ꯑꯌꯥꯝꯕ ꯆꯠꯂꯦ ꯑꯗꯨꯒ ꯊꯥꯡꯖꯤꯡ ꯍꯔꯥꯎꯕꯖꯦ ꯁꯤꯃ ꯆꯍꯤ ꯆꯍꯤ ꯑꯍꯨꯝ ꯁꯨꯔꯦ ꯑꯈꯣꯏꯅ ꯆꯠꯂꯛꯏꯖꯦ
ꯎꯝ ꯃꯣꯔꯥꯡꯒꯤ
ꯎꯝ ꯂꯥꯏ ꯈꯣꯔꯝ ꯆꯠꯄꯖꯤꯅ ꯁꯥꯟꯇꯤꯖꯨ ꯐꯪꯉꯦ ꯍꯥ
ꯃꯥꯟ ꯑꯃ ꯀꯩꯅꯣꯒꯤꯗꯨꯗꯤ ꯃꯊꯛꯇ ꯊꯧꯒꯠꯄꯗ ꯒꯥꯔꯤ ꯏꯁꯇꯥꯔ꯭ꯠ ꯃꯨꯠꯈꯤꯗꯅ ꯆꯦꯡꯈꯠꯂꯣ ꯌꯥꯒꯤꯗꯗꯅ
ꯃꯥꯔꯖꯤꯡꯂꯣ
ꯃꯥꯔꯖꯤꯡꯗ
ꯑꯣ ꯑꯣ ꯑꯣ ꯃꯥꯒꯤ ꯀꯩꯅꯣ ꯃꯨꯔꯇꯤ ꯂꯩꯕꯒꯤꯗꯣ
ꯑ ꯊꯧꯒꯠꯄ ꯌꯥꯒꯤꯗꯗꯅ
ꯑ ꯋꯥꯡꯕꯅꯤꯅ ꯀꯩꯅꯣ ꯈꯔ ꯃꯄꯥꯡꯒꯜ ꯁꯣꯟꯕꯗꯤ ꯌꯥꯔꯣꯏꯌꯦ ꯒꯥꯔꯤꯗꯣ
ꯄꯨꯔꯥ ꯂꯨꯅꯥ ꯂꯨꯅꯥꯒ ꯃꯥꯟꯅꯔꯑꯕꯅꯦꯕ
ꯑꯦꯛꯇꯤꯕꯔꯣ ꯈꯣꯢ ꯃꯤ ꯑꯅꯤ ꯈꯛꯇꯅꯤ ꯇꯣꯡꯉꯤꯗꯣ ꯑꯁ ꯑꯗꯨꯖꯨ ꯃꯁꯥ ꯌꯥꯝ ꯅꯣꯏꯕ ꯅꯠꯇꯦ ꯑꯗꯨ ꯆꯥꯡ ꯑꯝꯗ ꯉꯛꯇꯅꯦ ꯀꯥꯕ ꯉꯝꯃꯛꯇ꯭ꯔꯥꯃꯦꯅ
ꯑꯣ ꯑꯗꯨꯝ ꯉꯝꯕꯒꯤ ꯑꯣꯏꯔꯤꯅꯦ
ꯉꯝꯃꯤ ꯍꯥꯏꯗꯤ ꯌꯥꯗꯕ ꯃꯥꯒꯤ ꯑ ꯑ ꯒꯥꯔꯤꯗꯨꯒꯤ ꯃꯥꯒꯤ ꯄꯋꯥꯔꯗꯨꯒ ꯑꯗꯨꯒ ꯍꯥꯏꯠꯇꯨꯒ ꯌꯥꯗꯕ ꯎꯝ
ꯑꯁ ꯊꯥꯎꯗꯤ ꯐꯖꯅ ꯆꯠꯄꯖꯥꯠꯅꯤ
ꯍꯣ ꯍꯣꯏ ꯑꯉꯝꯕꯤ ꯊꯧꯒꯠꯄꯗꯣ
ꯊꯥꯎꯗꯤ ꯐꯅꯌꯥꯝ ꯐꯖꯅ ꯆꯠꯂꯤ
ꯎꯝ
ꯁꯝꯅ ꯍꯥꯏꯕꯗ ꯊꯥꯎ ꯆꯧꯉꯥꯒꯤ ꯍꯥꯞꯈꯤꯕꯁꯦ ꯆꯧꯉꯥꯒꯤꯗꯣ ꯊꯥꯎ ꯂꯤꯇꯔ ꯃꯈꯥꯏ ꯑꯃ ꯍꯥꯞꯄꯒ ꯆꯞ ꯃꯥꯟꯅꯩ
ꯑꯣ ꯊꯥꯎ ꯆꯥꯔꯤꯕ
ꯎꯝ ꯍꯥꯏꯗꯤ ꯑꯗꯨꯝ ꯀꯥꯕꯗꯣ ꯀꯥꯕꯁꯤꯗ ꯄꯨꯔꯥ ꯉꯪꯉ ꯀꯥꯒ꯭ꯔꯅꯤꯅ ꯊꯥꯎꯗꯨ ꯍꯥꯏꯗꯤ ꯊꯥꯎ ꯃꯈꯥꯏ ꯑꯃ ꯍꯥꯞꯄꯒ ꯊꯥꯎ ꯂꯣꯏꯕꯒ ꯆꯞ ꯃꯥꯟꯅꯔꯦꯕ
ꯑꯗꯨ ꯒꯥꯔꯤꯖꯨ ꯂꯤꯔꯛꯄꯒꯤꯖꯨꯅꯦ
ꯒꯔꯤ ꯑ ꯒꯥꯔꯤꯕꯨꯗꯤ ꯀꯩꯅꯣꯅꯤꯗ ꯍꯥꯏꯗꯤ ꯒꯥꯔꯤꯁꯦ ꯌꯥꯝ ꯀꯨꯏꯕꯁꯨ ꯅꯠꯇꯦꯕꯀꯣ
ꯎꯝ
ꯗꯨꯝ ꯆꯥꯡ ꯑꯃꯗꯅꯦꯕ
ꯎꯝ
ꯍꯣꯏ ꯈ ꯒꯥꯔꯤ ꯂꯤꯔꯛꯑꯒꯁꯨ ꯌꯥꯗꯦ
ꯑꯣ ꯑꯩꯈꯣꯏ ꯂꯨꯄꯥ ꯆꯥꯝꯃꯩ ꯊꯥꯎꯒ ꯍꯥꯟꯕꯖꯦ ꯑꯉꯝꯕꯤꯒꯤꯗꯤ ꯈꯪꯗꯦ ꯗꯨꯝ ꯏꯝꯐꯥꯟ ꯍꯟꯒꯠ ꯍꯟꯗ ꯀꯣꯟꯅꯩꯌꯦꯕ ꯑꯩꯈꯣꯏꯒꯤꯗꯤ
ꯑ ꯏꯝꯐꯥꯟꯒꯤꯗꯤ ꯗꯨꯝ ꯌꯥꯅꯤ ꯍꯥꯏꯗꯤ ꯆꯤꯡꯒꯨꯝꯕ ꯀꯥꯕꯖꯤꯗꯤ ꯊꯥꯎ ꯃꯈꯥꯏ ꯑꯃꯒ ꯍꯥꯞꯄꯨꯔꯗꯤ ꯃꯇꯦꯛ ꯑꯃ ꯊꯧꯒꯠꯄꯗ ꯑꯗꯨꯝ ꯂꯣꯏꯈꯤꯕꯅꯦꯕ
ꯍꯣꯏ ꯍꯣꯏ ꯉꯪꯕꯗꯣ
ꯆꯤꯡ ꯀꯥꯒꯦ ꯍꯥꯏꯔꯒꯗꯤ ꯂꯨꯄꯥ ꯆꯧꯃꯉꯥꯒꯨꯝꯕ ꯆꯥꯇ꯭ꯔꯨꯛꯀꯨꯝꯕ ꯑꯗꯨꯝ ꯍꯥꯞꯆꯤꯟꯈꯤꯕ ꯌꯥꯗꯕꯅꯦꯕ ꯊꯥꯎ ꯌꯥꯝ ꯆꯥꯗꯕ ꯒꯥꯔꯤ ꯑꯣꯏꯔꯒꯁꯨ ꯑꯗꯨꯝ ꯉꯪꯉ ꯊꯥꯎꯔꯛꯄꯗꯣꯏꯅꯤꯅ
ꯎꯝ
ꯒꯤꯌꯔꯒꯤ ꯒꯥꯔꯤꯅ ꯑꯃꯨꯛ ꯐꯩ ꯒꯤꯌꯔꯒꯤꯅ ꯑꯣꯛꯇꯣ ꯊꯥꯏꯅꯩ ꯑꯣꯛꯇꯣ ꯊꯧꯒꯠꯂꯛꯃꯤ ꯀꯩꯅꯣ
ꯑꯣ
ꯑꯣꯛꯇꯣ ꯊꯧꯒꯠꯂ ꯍꯦꯛꯇ ꯃꯤ ꯃꯌꯥꯝ ꯑꯃ ꯇꯣꯡꯉ ꯑꯣꯛꯇꯣ ꯊꯧꯒꯜꯂ ꯊꯧꯈꯤꯕꯅꯤ ꯑꯩꯈꯣꯏꯅ ꯏꯜꯂꯒ ꯅꯥꯀꯟꯗ ꯌꯦꯡ ꯂꯩꯍꯧꯔꯦ ꯒꯤꯌꯔꯒꯤ ꯒꯥꯔꯤꯅꯤꯗ ꯎꯝ
ꯍꯟꯗꯛ ꯆꯍꯤꯒꯤ ꯆꯠꯇ꯭ꯔꯤ ꯃꯥꯜꯂꯦꯕ ꯍꯣꯏ
ꯍꯥꯏꯗꯤ ꯀꯩꯅꯣꯁꯨ ꯑꯗꯨꯝ ꯂꯩꯔꯕꯅꯤꯅ ꯅꯨꯡꯉꯥꯏꯇ꯭ꯔꯦꯗꯅ ꯆꯠꯊꯣꯛ ꯆꯠꯁꯤꯟꯗ ꯅꯨꯡꯉꯥꯏꯇ꯭ꯔꯕꯅꯤꯅ
ꯎꯝ
ꯁꯤꯗ ꯁꯤ ꯑꯥ ꯁꯤꯔꯝꯗ ꯀꯣꯏꯕ ꯆꯠꯂꯨꯒꯦ ꯍꯥꯏꯕꯁꯤ ꯀꯩꯁꯨ ꯋꯥꯈꯟꯗ ꯅꯨꯡꯉꯥꯏꯐꯝ ꯑꯣꯏꯗ꯭ꯔꯦ
ꯎꯝ
ꯑꯣꯏꯗ꯭ꯔꯕꯅꯤꯅ ꯑꯗꯨꯝ ꯀꯣꯏꯕ ꯆꯠꯂꯁꯨ ꯑꯗꯨꯝ ꯆꯨꯝꯅꯩ ꯃꯃꯤꯡꯇꯒꯤ ꯆꯠꯄꯩ ꯐꯤꯕꯝ ꯂꯩꯔꯦ꯫ ꯐꯣꯇꯣ ꯑꯃ ꯈꯔ ꯀꯥꯞꯄꯒ ꯄꯨ ꯂꯥꯛꯄꯒꯨꯝꯕ
ꯑꯗꯨꯖꯨ ꯍꯧꯖꯤꯛꯀꯥꯟꯗꯤ ꯀꯦꯃꯦꯔꯥ ꯐꯖꯗ꯭ꯔꯗꯤ ꯐꯣꯇꯣꯖꯦ ꯀꯥꯞꯅꯤꯡꯗ꯭ꯔꯦꯅꯦ ꯫
ꯃꯥꯅꯤ ꯀꯦꯃꯦꯔꯥ ꯐꯖꯅꯕꯅꯦꯅ ꯑꯃꯨꯛ ꯀꯦꯃꯦꯔꯥ ꯐꯖꯅꯕꯅꯦꯅ ꯑꯃꯨꯛ ꯐꯣꯟꯗ ꯑꯇꯥꯡꯕ ꯂꯩꯔꯛꯄ
ꯎꯝ ꯈꯣꯏꯗꯤ ꯑꯇꯥꯡꯕꯗꯨꯖꯨ ꯂꯩꯇꯦ ꯇꯧꯔꯤꯕ
ꯈꯣꯏꯗꯤ ꯊꯥꯏꯅꯩ ꯖꯨꯛꯇꯅꯤꯗ ꯂꯩꯔꯤꯖꯦ ꯐꯣꯟ
ꯅꯨꯡꯒꯤ ꯖꯨꯛꯇꯅꯦ ꯑꯩꯈꯣꯏꯖꯨ ꯍꯩꯅꯧ ꯀꯛꯊꯣꯛꯈꯤ ꯌꯥꯔꯅꯤ ꯈ ꯂꯩꯔ
ꯀꯩꯅꯧ ꯑꯩ ꯀꯛꯄꯕꯨ ꯌꯥꯎꯔꯝꯃꯅꯤ ꯑꯩ ꯁꯤ ꯐꯣꯟꯁꯦ ꯁꯥꯝꯁꯨꯡꯅꯦꯕ
ꯑꯩꯒꯤꯅ ꯖꯤꯌꯣꯃꯤ ꯍꯌꯦꯡꯋꯥꯏ ꯉꯝꯃꯀꯥꯟꯗ ꯄꯥꯏꯔ ꯂꯣꯏꯔꯦꯗ ꯫
ꯃꯥꯅꯤ ꯃꯤ ꯑꯖꯤ ꯃꯇꯥꯡ ꯃꯇꯥꯡꯅꯤ꯫
ꯗꯨꯅꯤ
ꯐꯣꯟꯒ ꯌꯥꯝ ꯇꯥꯡ ꯎꯝ ꯌꯥꯝ ꯌꯥꯝ ꯇꯥꯡꯕ ꯄꯥꯏꯕꯖꯨ ꯀꯥꯟꯅꯗꯦꯗ ꯌꯥꯗ꯭ꯔꯒ ꯑꯃꯨꯛ
ꯇꯣ ꯕꯦꯇ꯭ꯔꯤꯒꯤ ꯕꯦꯇ꯭ꯔꯤ ꯁꯤꯟꯕꯒꯤ ꯃꯑꯣꯡꯗ ꯂꯩꯌꯦꯕ ꯇꯣ ꯃꯁꯥꯅ ꯈꯤꯇꯪ ꯄꯤꯔꯦ ꯕꯦꯇ꯭ꯔꯤ ꯁꯤꯟꯕꯒ ꯑꯣꯛꯇꯣ ꯑꯅꯤ ꯂꯩꯕ ꯌꯥꯕꯒꯤ ꯃꯑꯣꯡꯗ
ꯑꯗꯣ ꯍꯧꯖꯤꯛꯀꯥꯟ ꯂꯩꯁꯥꯕꯤ ꯃꯆꯥꯅ ꯄꯥꯏꯕꯗꯤ ꯑꯈꯣꯏ ꯀꯦꯃꯦꯔꯥ ꯈꯤꯇꯪ ꯐꯖꯕꯁꯦ ꯄꯥꯏꯅꯤꯡꯉꯦꯕ꯫
ꯎꯝ
ꯆꯠꯊꯣꯛꯄꯗ
ꯋꯥꯅꯤ ꯑꯩ ꯅꯨꯄꯥꯒꯤ ꯅꯨꯄꯥ ꯑ ꯅꯨꯄꯥꯒ ꯅꯨꯄꯤ ꯍꯥꯏꯁꯦꯒ ꯈꯔ ꯈꯦꯠꯅꯔꯑꯦꯗꯅ
ꯍꯣꯏ ꯍꯣꯏ ꯍꯧꯖꯤꯛꯇꯤ ꯀꯦꯃꯦꯔꯥꯒꯤ ꯃꯇꯝꯅꯤꯗꯣ ꯐꯣꯇꯣ ꯅꯨꯡꯗꯣꯒꯤ ꯀꯣꯏꯕ ꯆꯠꯄ ꯍꯥꯏꯖꯤꯃꯛꯇꯕꯨ
ꯃꯥꯅꯤ ꯅꯨꯄꯤ ꯍꯥꯏꯁꯤꯗꯤ ꯈꯔ ꯀꯦꯕ ꯃꯧꯕ ꯄꯥꯝꯖꯕꯅꯤꯅ
ꯄꯥꯏ ꯑꯩꯈꯣꯏ ꯅꯣꯀꯤꯌꯥ ꯑꯃ ꯄꯥꯏ ꯐꯣꯇꯣ ꯑꯃ ꯀꯥꯞꯃꯤꯟꯅꯔꯒ ꯂꯣꯏꯔꯦ
ꯎꯝ ꯎꯝ
ꯎꯝ ꯅꯨꯄꯥ ꯅꯨꯄꯤ ꯈꯔ ꯈꯦꯠꯅꯔꯛꯀꯅꯤ
ꯍꯣꯏ ꯀꯦꯃꯦꯔꯥ ꯑꯊꯤꯕ ꯄꯥꯏ ꯏꯗꯤꯠ ꯇꯧꯕ ꯈꯔ ꯍꯩꯔꯗꯤ ꯑꯃꯨꯛ ꯐꯕꯀꯣ ꯑꯗꯨꯁꯨ ꯍꯩꯇꯕ ꯇꯧꯔꯤꯖ
ꯑꯈꯣꯏ ꯄꯥꯏ ꯐꯣꯟꯖꯤꯗꯤ ꯇꯧꯔ ꯐꯥꯎꯕ ꯍꯦꯛ ꯌꯥꯗꯕꯤꯅꯤꯗ꯫
ꯆꯞ ꯃꯥꯟꯅꯩ ꯆꯞ ꯃꯥꯟꯅꯩ ꯏꯃꯥꯟꯅꯕꯅꯤ ꯍꯥꯏꯕꯗꯨ ꯊꯣꯛꯅ ꯆꯥꯟꯅꯒ꯭ꯔꯦ꯫
ꯏꯗꯤꯠ ꯇꯧꯔꯕ ꯑꯈꯣꯏꯒꯤ ꯐꯤꯗ ꯐꯤꯗ ꯀꯩꯅꯣꯝ ꯆꯨꯁꯤꯟꯒ꯭ꯔꯒ ꯑꯗꯨꯝ ꯐꯅꯌꯥꯝ ꯀꯩꯅꯣꯝ ꯂꯩꯔꯒ ꯍꯥꯞꯄ ꯁꯨꯔꯁꯨ ꯌꯥꯗꯕꯩ ꯐꯤꯕꯝ ꯂꯩ꯫
ꯑꯧ ꯐꯤꯁꯨ ꯍꯤꯗ